ꯍꯜꯂꯣ꯫
ꯍꯜꯂꯣ ꯀꯩꯅꯣ꯫
ꯌꯥꯝ ꯊꯦꯡꯃꯜꯂꯦ ꯀꯩꯅꯣ꯫
ꯑꯁ ꯑꯩꯗꯣ ꯏꯁꯤꯡ ꯊꯥꯗꯣꯛꯄ ꯆꯠꯄ ꯑꯗꯨꯒꯤ꯫
ꯑꯁ ꯃꯤ ꯉꯥꯏꯔ ꯂꯩꯔꯒ ꯑꯩ ꯉꯥꯏꯕꯁꯦ ꯐꯒꯤ ꯃꯝꯕ꯭ꯔꯥ ꯍꯥ꯫
ꯑꯁ ꯈꯔ ꯃꯥꯜꯂꯛꯄ ꯑꯗꯨꯒꯤꯅꯤꯗ
ꯎꯁꯤꯠ ꯇꯤꯌꯦ ꯑ
ꯏꯁ ꯅꯪ ꯄꯣꯊꯥꯎ ꯅꯪ ꯄꯣꯊꯥꯎ ꯄꯥꯡꯒꯜ ꯂꯩꯇ꯭ꯔꯦꯅꯦ ꯅꯪ ꯅꯪꯒꯤꯁꯦ
ꯍꯤ ꯍꯤ ꯍꯥ ꯍꯥ ꯍꯧꯖꯤꯛꯇꯤ ꯍꯧꯖꯤꯛ ꯇꯤ
ꯍꯧꯖꯤꯛꯇꯤ ꯈꯔ ꯂꯩꯔꯦ ꯀꯩꯅꯣ
ꯑꯁ ꯇꯜꯂꯦꯗ ꯅꯣꯛꯂꯛ ꯅꯣꯛꯂꯛ ꯀꯅꯨ
ꯉꯝꯅꯦꯛ ꯀꯔꯤꯅꯣ ꯎꯇꯤ ꯊꯣꯡꯕ ꯆꯥꯏ ꯑꯗꯨꯅ ꯇꯨꯝꯅꯤꯡꯉꯛꯑꯦ
ꯉꯝꯗꯦ ꯍꯥꯏꯔꯒ ꯅꯣꯛꯑꯒ ꯂꯩ ꯀꯩꯅꯣ꯫ ꯅꯪ ꯉꯥꯎꯔꯕꯣ ꯉꯝꯗꯗꯤ ꯅꯣꯛꯀꯅꯣ ꯀꯩꯅꯣ꯫
ꯅꯣꯛꯕꯗꯤ ꯉꯝꯃꯦ ꯀꯩꯅꯣ꯫
ꯉꯝꯗꯦ ꯍꯥꯏꯔꯤꯗꯨꯅ ꯀꯩ
ꯅꯣꯛꯄꯗꯤ ꯉꯝꯃꯦ ꯑꯇꯣꯞꯄ ꯉꯝꯗꯕ ꯋꯥꯅꯤꯗ꯫ ꯎꯇꯤ ꯊꯣꯡꯕ ꯆꯥꯏ ꯉꯁꯤ꯫
ꯑꯁ ꯎꯁꯣꯏꯗ꯫
ꯌꯦꯁ꯫
ꯑꯥꯎꯔꯦꯅꯦ ꯑꯩꯁꯨ ꯆꯥꯅꯤꯡꯉꯦꯅꯦ ꯅꯨꯡꯇꯤꯒ ꯆꯥꯕ ꯌꯥꯏ ꯍꯟꯗꯛꯇꯤ꯫
ꯍꯧꯒꯠꯄꯗ ꯎꯇꯤ ꯊꯣꯡꯕꯤꯔꯝꯃꯦ꯫
ꯅꯪ ꯊꯣꯡꯕ ꯌꯥꯗ꯭ꯔꯣ꯫
ꯎꯇꯤꯗꯨ ꯊꯣꯡꯕ ꯍꯩꯇꯦꯗ꯫ ꯀꯣꯕꯤꯗꯨ ꯂꯩꯔꯤ ꯐꯥꯗꯣꯏꯅꯦ ꯑꯗꯨ ꯌꯥꯎꯗꯕꯤꯗ ꯊꯣꯡꯉꯤꯅꯦ꯫ ꯍꯥꯎ ꯇꯕ꯭ꯔꯅꯦ ꯃꯁꯛ ꯐꯖꯩ ꯀꯩꯅꯣ ꯈꯔ꯫
ꯐꯖꯅꯕꯗꯣ ꯀꯩꯅꯣ ꯍꯥꯞꯄꯑꯣ ꯑꯩꯈꯣꯏꯒꯤ꯫ ꯑꯩꯈꯣꯏꯒꯤ ꯆꯦꯆꯦ ꯍꯣꯏꯗ ꯂꯩꯕꯅꯦ ꯃꯅꯥꯗꯣ꯫ ꯑꯗꯨꯒ ꯀꯩꯅꯣ ꯀꯩꯅꯣꯁꯨ ꯑꯩꯈꯣꯏꯒꯤ ꯌꯨꯝ ꯁꯪꯅꯕꯒꯤ꯫ ꯃꯣꯏꯒꯤ ꯌꯨꯝꯒꯤ ꯃꯊꯛꯇꯗꯣ꯫ ꯑꯗꯨꯁꯨ ꯄꯥꯟꯕꯅꯦ ꯑꯗꯨ ꯃꯅꯥꯗꯣ ꯍꯥꯞꯄꯣ꯫ ꯑꯗꯨ ꯑꯗꯨꯗꯤ ꯎꯇꯤꯗ ꯆꯞ ꯆꯥꯕꯅꯤ ꯎꯇꯤꯒꯤ ꯃꯅꯥꯅꯦ ꯑꯗꯣ꯫
ꯉꯔꯥꯡ ꯑꯩ ꯇꯟꯒ ꯁꯤꯡꯖꯨ ꯆꯥꯕꯗ ꯅꯥꯀꯨꯞꯄꯤꯗꯤ ꯅꯤꯡꯁꯤꯡꯂꯛ꯫ ꯅꯦ ꯑꯗꯣ ꯃꯄꯥꯟꯗ ꯂꯩꯌꯦ ꯍꯥꯏꯕꯗꯣ꯫ ꯍꯧꯕꯗꯣ ꯅꯤꯡꯁꯤꯡꯂꯛꯇ꯭ꯔꯦꯅꯦ ꯍꯣꯔꯦꯟ ꯁꯤꯡꯖꯨ ꯆꯥꯕꯗ ꯍꯥꯞꯅꯤꯡꯉꯥꯏ ꯐꯔꯦ꯫
ꯅꯥꯀꯣꯄꯤ ꯈꯔ ꯍꯥꯞꯄꯁꯨ ꯑꯗꯨꯝ ꯍꯥꯎꯋꯦ ꯑꯗꯨ ꯑꯣꯏꯔꯁꯨ꯫ ꯎꯝ ꯃꯥꯒꯤ ꯃꯅꯝꯗꯣ꯫ ꯇꯤꯒꯤꯗꯤꯀꯣ ꯇꯤꯒꯤ ꯃꯅꯝꯗꯣ ꯑꯣꯏꯗꯦꯕ ꯑꯗꯨ ꯅꯠꯇꯕꯤꯗ ꯀꯩꯒꯤ꯫
ꯂꯥꯁꯇ ꯊꯥꯎꯗ ꯈꯔ ꯉꯧꯔꯒ ꯍꯥꯞꯄꯗꯣ꯫
ꯑꯗꯨ ꯈꯤꯇꯪ ꯍꯥꯞꯄꯕꯨꯗꯤ ꯌꯥꯏꯑꯦꯕ ꯑꯗꯣ ꯃꯥꯒꯤ ꯀꯩꯅꯣ ꯃꯆꯨ ꯊꯣꯛꯅꯕꯗꯣ ꯑꯗꯨꯗꯤ ꯀꯩꯅꯣꯗꯨꯅ ꯐꯥꯏꯌꯦꯕ ꯀꯩꯅꯣ ꯑꯁ ꯑꯩꯅ ꯍꯥꯏꯕ ꯃꯅꯥꯗꯣ ꯑꯗꯨꯁꯨ ꯐꯌꯦ ꯑꯗꯨꯒ ꯑꯥ ꯄꯥꯟ ꯑꯣ ꯄꯥꯟꯒꯤ ꯃꯅꯥꯗꯣ
ꯎꯝ
ꯑꯗꯨ ꯑꯗꯨꯁꯨ ꯌꯥꯏꯑꯦ ꯑꯗꯨꯒ ꯀꯩ ꯀꯩꯅꯣꯗꯨꯁꯨ ꯑꯁ ꯏ ꯀꯩꯅꯣꯅꯦ ꯑꯗꯨꯝ ꯋꯥ ꯑꯗꯨꯝ ꯀꯥꯎꯊꯣꯛꯑꯦ ꯑꯩꯁꯦ ꯉꯥꯡꯒꯦ ꯇꯧꯔꯒ ꯍꯥꯏꯒꯦ ꯇꯧꯔꯒ ꯑꯗꯨꯝ ꯀꯥꯎꯊꯣꯛꯑꯦ ꯌꯥꯝ ꯂꯥꯏꯕꯗꯨꯕꯨ
ꯆꯥꯛ ꯈꯔꯥ ꯈꯔꯥ ꯌꯥꯝ ꯆꯥꯑꯣ ꯆꯥꯛ ꯆꯥꯔꯁꯨ ꯅꯪ ꯀꯣꯛꯇꯨ ꯌꯥꯗ꯭ꯔꯦ ꯅꯪ ꯆꯥꯛ ꯇꯣꯛꯑꯣ ꯆꯥꯛ ꯆꯥꯔꯅꯨ ꯏꯁꯤꯡ ꯈꯛꯇ ꯊꯛꯑꯣ
ꯑ ꯑꯦꯛꯖꯥꯝ ꯂꯩꯕꯒꯤ ꯀꯣꯛꯁꯦ ꯍꯦꯟꯅ ꯌꯥꯔꯛꯇ꯭ꯔꯦ
ꯑꯦꯛꯖꯥꯝ ꯂꯣꯏꯔꯒ ꯂꯥꯛꯑꯣ ꯑꯗꯨꯗꯤ ꯑꯃꯨꯛ ꯍꯟꯃꯤꯟꯅꯁꯦ
ꯏꯁꯤ ꯅꯪ ꯑꯃꯨꯛ ꯍꯜꯍꯟꯗꯣꯏꯔꯣꯅꯦ
ꯍꯟꯒꯥꯅꯤ ꯍꯥ
ꯎꯝ ꯄꯣꯠ ꯆꯩꯩ ꯂꯣꯏ ꯄꯨꯔꯛꯑꯦ ꯍꯥꯏꯔꯒ ꯑꯃꯨꯛ ꯍꯪꯉꯦ
ꯑꯇꯣꯞꯄꯗ ꯃꯤꯒ ꯂꯩꯗꯣꯏꯅꯦ ꯀꯩꯅꯣ
ꯑꯗꯨ ꯑꯣꯏꯔꯁꯨ
ꯂꯎ ꯂꯩꯏꯕꯒ ꯂꯧ ꯂꯩꯕꯒꯤ ꯂꯥꯛꯄꯅꯦꯍꯦ ꯑꯩꯈꯣꯏ ꯃꯥꯅ ꯂꯥꯛꯑꯣ ꯂꯥꯛꯑꯣ ꯍꯥꯏꯕꯒꯤ
ꯎꯝ
ꯑꯗꯨꯒ ꯑꯩ ꯏꯗꯣꯝꯗ ꯂꯩꯕꯗꯣ ꯋꯥꯔꯦꯕ ꯚꯔꯥ ꯄꯤꯕꯗ ꯑꯗꯨꯒ ꯑꯗꯨꯒꯤ ꯏꯃꯥꯟꯅꯕꯤꯒ ꯂꯩꯒꯦ ꯇꯧꯕꯅꯦ ꯄꯣꯠ ꯆꯩ ꯆꯠꯂꯤꯉꯩꯗ ꯂꯣꯏꯅ ꯄꯨꯍꯧꯔꯒꯦ ꯇꯧꯕ ꯅꯠꯇ꯭ꯔꯗꯤ ꯊꯕꯛ ꯌꯥꯝ ꯍꯥꯏꯗꯤ ꯃꯤ ꯃꯌꯨꯝꯗ ꯑꯃꯨꯛ ꯂꯥꯛꯄꯗ ꯑꯩꯒꯤ ꯄꯣꯠ ꯆꯩ ꯃꯌꯥꯝ ꯄꯨꯕꯗꯣ ꯐꯐꯝ ꯂꯩꯇꯦꯗꯅ ꯀꯥꯗꯣ ꯌꯥꯝ ꯆꯥꯎꯗꯦꯗꯅ
ꯑ
ꯑꯗꯨꯒꯤꯅꯤꯗ ꯆꯤꯡꯅꯕ ꯂꯩ ꯀꯥꯏꯅ
ꯆꯤꯡꯅꯕ ꯂꯩꯌꯦ ꯆꯤꯡꯅꯕ ꯂꯩꯌꯦ ꯀꯩꯅꯣ ꯄꯣꯠ ꯆꯩꯗꯤ ꯂꯣꯏꯅ ꯄꯨꯈ꯭ꯔꯦ ꯑꯃꯨꯛ ꯂꯥꯛꯀꯅꯤ ꯍꯥꯏꯕꯗꯣ ꯆꯤꯡꯅꯔꯤꯕ
ꯆꯤꯡꯅꯔꯤꯁꯦ ꯆꯠꯂꯅꯤ ꯁꯤꯔꯕ
ꯑꯁꯤ ꯑꯁꯤꯅꯦ ꯑꯁꯤꯅꯦ
ꯂꯧꯕꯤꯅꯕ ꯂꯩꯇ꯭ꯔꯤꯌꯦ
ꯑꯝ
ꯑꯩꯁꯨ ꯆꯠꯅꯤꯡꯗꯦ ꯃꯣꯏ ꯃꯌꯨꯝ ꯁꯥꯕ ꯂꯣꯏꯔꯒ ꯍ ꯌꯨꯝ ꯌꯨꯝ ꯀꯟꯅ ꯁꯔꯤ ꯑꯦ ꯌꯨꯝ ꯁꯥꯔꯤꯕꯅꯤ ꯆꯠꯂꯣꯏ ꯆꯠꯄꯁꯨ ꯌꯥꯔꯣꯏ ꯃꯣꯏ ꯃꯆꯦꯅ ꯅ ꯍꯥꯏ ꯌꯨꯝ ꯁꯥꯕ ꯂꯣꯏꯔꯒ ꯂꯥꯛꯑꯣꯌꯦ
ꯑꯦꯁꯦꯁꯁ
ꯑꯍꯦ
ꯌꯥꯔꯦ ꯑꯉꯥꯡꯁꯤꯡꯅ ꯍꯦꯟꯅ ꯈꯠꯂꯦ
ꯃꯥꯅꯦ ꯃꯥꯒꯤ ꯃꯥꯒꯤ ꯃꯆꯦꯅ ꯑꯩꯒꯤ ꯅꯝꯕꯔ ꯄꯤꯔꯛꯑꯣ ꯍꯥꯏꯕ ꯂꯧꯈꯤꯕꯅꯦ ꯏꯁꯇꯦꯇꯥꯁ ꯑꯗꯨꯝ ꯎꯝ ꯌꯦꯡꯉꯦ ꯃꯥꯒꯤꯁꯨ ꯑꯩ ꯌꯦꯡꯕ
ꯎꯝ
ꯃꯥꯒꯤ ꯀꯀꯥꯒꯤ ꯃꯆꯥꯅꯨꯄꯤ ꯑꯃꯗꯨꯁꯨ ꯑꯩꯒꯤ ꯅꯝꯕꯔ ꯂꯧꯈꯤꯕꯅꯦ
ꯑꯥ ꯑꯩ ꯌꯥꯝ ꯁꯥꯕ ꯍꯧꯔꯦ ꯍꯧꯖꯤꯛ ꯅꯨꯡꯁꯤꯠ ꯁꯤꯠꯄꯒꯤ
ꯁꯥꯗꯦ ꯑꯩꯈꯣꯏꯗꯤ ꯑ ꯆꯥꯛꯈꯨꯝꯗ ꯕꯦꯟꯁꯇ ꯍꯤꯞꯄ ꯂꯩ
ꯑꯩꯗꯤ ꯍꯤꯞꯄ ꯁꯪꯗꯦꯗꯥ ꯇꯥꯏꯅꯦ ꯀꯩꯅꯣ ꯃꯤ ꯋꯥ ꯉꯥꯡꯉꯤ ꯁꯤꯗ ꯇꯥꯗ꯭ꯔꯣꯗ ꯍꯦꯛꯇ ꯀꯛꯊꯠꯂꯛꯈ꯭ꯔꯣ
ꯌꯥꯏ ꯅꯪ ꯋꯥ ꯉꯥꯡꯕ ꯇꯥꯗꯦ
ꯇꯞꯅ ꯇꯞꯅ ꯉꯥꯡꯕꯤꯒꯤꯅꯦ ꯑꯗꯣ ꯇꯥꯅꯕ ꯇꯧꯑꯣ
ꯑꯁ ꯇꯞꯅ ꯉꯥ ꯀꯃꯥꯏꯅ ꯇꯥꯗꯣꯏꯅꯣꯏ
ꯑꯁꯤ ꯊꯣꯡ ꯃꯈꯣꯟꯁꯤꯒ ꯊꯣꯡ ꯃꯔꯝ ꯆꯥꯗꯦ
ꯊꯣꯡ ꯃꯈꯣꯟꯜ ꯈꯛꯇ ꯇꯥꯔꯦ ꯅꯪꯒꯤ ꯃꯈꯣꯟ ꯇꯥꯗ꯭ꯔꯦ
ꯁꯥꯃꯟꯕꯒꯤ
ꯉꯧꯊꯣꯛꯅꯕ ꯐꯔꯦ ꯀꯩꯅꯣ
ꯑꯥ ꯉꯧꯊꯣꯛꯄꯣꯕꯨꯣ ꯑꯦ ꯍꯦꯟꯅ ꯉꯧꯊꯣꯛꯑꯗꯤ ꯐꯠ ꯊꯥꯕ ꯍꯦꯟꯅ ꯉ ꯂꯧꯊꯣꯛꯇꯕꯒꯤꯅꯤꯅꯦ
ꯉꯥꯎꯅꯤꯡꯉꯦ ꯑꯗꯣ ꯌꯨꯝꯗ ꯑꯃꯨꯛ ꯂꯥꯛꯄꯒꯤ ꯃꯨꯁꯤꯟꯈ꯭ꯔꯦ
ꯃꯍꯧꯁꯥꯒꯤꯗꯨꯅ ꯂꯩꯕꯁꯦ ꯍꯥꯏꯔꯗꯤ
ꯌꯨꯝꯗ ꯂꯥꯛꯑꯗꯤꯀꯣ ꯊꯨꯅ ꯃꯨꯠꯁꯤꯜꯂꯦ ꯑꯥꯗ ꯂꯩꯔꯗꯤ ꯈꯔ ꯐꯩ
ꯆꯠꯊꯣꯛꯇꯕꯒꯤꯅꯦ
ꯄꯨꯡ ꯀꯌꯥ ꯇꯥꯔꯒꯦ
ꯅꯪ ꯂꯥꯛꯑꯒ ꯑꯃꯨꯛ ꯊꯕꯛ ꯊꯤꯗꯣꯏꯔꯣ
ꯊꯣꯏ ꯍꯥ
ꯅꯪ ꯂꯥꯛꯑꯒ ꯑꯃꯨꯛ ꯊꯕꯛ ꯊꯤꯗꯣꯏꯔꯣ
ꯑꯩ ꯄ꯭ꯂꯥꯟ ꯑꯃꯗꯤ ꯂꯩ ꯍꯥꯏꯗꯣꯛꯄ ꯌꯥꯗꯦ ꯑꯣꯏꯗ꯭ꯔꯤꯐꯥꯎ
ꯄꯩꯁꯥ ꯌꯥꯝ ꯂꯩꯕ ꯃꯥꯜꯂꯦꯅꯦ
ꯂꯩꯗꯦ ꯀꯗꯥꯏ ꯄꯩꯁꯥꯅꯣ ꯄꯩꯁꯥ ꯃꯤꯒꯤ ꯄꯤꯅꯕꯁꯨ ꯁꯨꯅꯦꯦ
ꯊꯕꯕꯥꯛ ꯌꯥꯝ ꯀꯨꯏꯅ ꯇꯧꯔꯒ ꯄꯩꯁꯥ
ꯑꯁ ꯀꯨꯏꯅ ꯊꯕꯛ ꯇꯧꯕꯁꯦ ꯊꯥ ꯑꯃꯒꯤ ꯄꯩꯁꯥꯗꯣ ꯁꯨꯡꯀꯣꯟ ꯀꯣꯟꯅꯗꯦ ꯈꯪꯕ꯭ꯔꯥ ꯑꯩꯒꯤꯕꯥꯎ ꯆꯥꯅꯥ ꯥꯎ ꯆꯔꯥꯕꯥꯎꯕ ꯍꯥꯏꯦꯜꯂꯤ ꯅꯤꯡ ꯔ ꯃꯛꯇ
ꯎꯝ ꯅꯣꯏ ꯑꯃꯗꯨꯗ ꯄꯤꯔꯛꯑꯣ ꯍꯥꯏꯌꯣ ꯀꯩꯅꯣ
ꯑꯁ ꯍꯥꯏꯅꯣꯗ ꯇꯂꯦꯗ
ꯐꯥꯒꯤ ꯇꯧꯅꯤ ꯇꯧꯃꯤꯕꯨ ꯏꯁꯥꯅꯤꯕ ꯍꯧꯥꯎꯅꯕ꯭ꯔꯅꯦ
ꯎꯝ ꯑꯒꯅꯦ
ꯎ ꯁꯨꯟ ꯑꯇꯩ
ꯑ ꯍꯌꯦꯡꯋꯥꯏ ꯂꯧꯒꯦꯅ ꯐꯅꯌꯥꯝ ꯃꯌꯥꯝ ꯂꯧꯁꯤꯜꯂꯔꯒ ꯂꯥꯛꯅꯤꯡꯗ꯭ꯔꯗꯤ
ꯑꯗꯨ ꯑꯗꯨꯅꯦꯦ
ꯐꯥꯔꯣꯏꯗ꯭ꯔꯣ ꯑꯩꯕꯨ
ꯑꯩꯒꯤ ꯄꯩꯁꯥ ꯍꯜꯂꯛꯑꯣ ꯍꯥꯏ ꯍꯥꯏꯕ ꯍꯧꯔꯗꯤꯀꯣ
ꯎꯝ ꯑꯗꯨꯗ ꯅꯊ ꯃꯊꯥ ꯁꯥꯔꯛꯇꯅꯤꯗ ꯅꯠꯇꯦꯅꯦ ꯑꯗꯨꯅ ꯑꯗꯨ ꯅꯠꯇꯕꯤꯁꯨ ꯍꯌꯦꯡꯋꯥꯏ ꯂꯥꯛꯑꯒ ꯅꯪꯒꯤ ꯃꯌꯥꯝ ꯄꯤꯈ꯭ꯔꯤꯗꯨꯗꯤꯅ ꯈꯠꯅꯕ ꯃꯇꯝꯗ ꯄꯂꯗꯤ
ꯑꯗꯨꯅꯦ ꯑꯗꯨꯅꯦ
ꯑꯗꯨꯒꯤ ꯑꯗꯨ ꯑꯗꯨ ꯇꯧꯗꯅꯕ ꯑꯩꯅ ꯅꯍꯥꯟꯅ ꯍꯥꯏꯈꯤꯕꯅꯦ ꯑꯁ ꯑꯩ ꯊꯕꯛ ꯎꯝ ꯇꯧꯔꯒ ꯅꯣꯏ ꯌꯨꯝ ꯁꯥꯕꯗꯣ ꯑꯩ ꯈꯔ ꯊꯥꯔꯛꯑꯒꯦꯀꯣ ꯍꯌꯦꯡ ꯋꯥꯏꯈꯠꯅꯕꯗ ꯈꯔ ꯅꯨꯡꯉꯥꯏꯅꯕ ꯍꯥꯏꯈꯤꯕꯅꯦ
ꯎꯝ ꯍ ꯍꯝ
ꯍꯥꯏꯔꯤꯕ ꯃꯤꯁꯦ ꯌꯦꯡꯉꯣ ꯑꯩꯈꯣꯏ ꯌꯨꯝꯐꯥꯎ ꯊꯥꯔꯗꯤ ꯆꯨꯝꯁꯨ ꯆꯨꯝꯃꯤꯅꯦ ꯑꯃꯨꯛ ꯄꯤꯊꯣꯛꯑꯗꯤ ꯍꯦ ꯃꯏ ꯈꯠꯅꯕꯗ ꯈꯔ ꯅꯨꯡꯉꯥꯏꯒꯅꯤꯅꯦ
ꯑꯩꯒꯤ ꯁꯔꯨꯛꯁꯨ ꯌꯥꯎꯋꯦꯒꯅ
ꯅꯨꯄꯤꯅ ꯄꯩꯁꯥ ꯄꯥꯏꯔꯗꯤ ꯈꯠꯅꯩ ꯍꯥꯏ
ꯀꯩꯒꯤꯅꯣ
ꯀꯪꯅ ꯃꯤꯅ ꯍꯥꯏꯅꯕꯅ ꯌꯥꯝ ꯑꯣꯏꯊꯣꯛꯇꯕ ꯋꯥꯗꯣ
ꯑꯣ ꯑꯣ
ꯑꯩꯈꯣꯏꯗꯤ ꯈꯔ ꯍꯥꯏꯔꯗꯤ ꯃꯤꯋꯥ ꯉꯥꯡꯕꯗꯣ ꯌꯥ ꯐꯩꯗꯅꯥ
ꯑꯁ ꯃꯤ ꯋꯥ ꯉꯥꯡꯅꯤꯡꯕꯁꯦ ꯑꯩꯗꯤ ꯌꯥꯝ ꯍꯩꯅꯗꯦꯇ
ꯑꯗꯨ ꯑꯣꯏꯔꯁꯨ ꯑꯗꯨꯝ ꯉꯥꯡꯉꯦꯗꯅ ꯅꯪꯁꯨꯅꯦ ꯑꯩꯁꯨꯅꯦ ꯃꯤꯁꯨꯅꯦ
ꯎꯝ ꯑꯗꯨꯝ ꯊꯤꯔꯒ ꯀꯩꯅꯣ ꯃꯣꯏ ꯈꯪꯉꯒ ꯀꯔꯤ ꯀꯥꯟꯅꯗꯣꯏꯅꯣ ꯍꯥꯏꯕ ꯄꯩꯁꯥ ꯐꯪꯒꯗꯕ ꯇꯥꯏꯞꯇ ꯃꯤꯒꯤ ꯋꯥ ꯉꯥꯡꯉꯒ ꯃꯤꯒꯤ ꯀꯩ ꯇꯧꯔꯤꯒꯦ ꯑꯗꯨ ꯇꯧꯔꯤꯒꯦ ꯈꯣꯠꯂ ꯌꯦꯡꯉꯒ ꯊꯤꯔꯤꯗꯨꯕꯨ
ꯃꯤꯋꯥ ꯉꯥꯡꯕꯕꯨ ꯍꯥꯏꯕꯕꯨ ꯀꯩꯅꯣ ꯂꯩꯗꯅ ꯂꯣꯏꯅ ꯉꯥꯡꯕ ꯅꯪꯁꯨ ꯉꯥꯡꯗꯕꯗꯤ ꯅꯠꯇꯦ ꯉꯥꯡꯕꯅꯦ ꯈꯪꯉꯦ
ꯉꯥꯡꯉꯦ ꯑꯗꯨ ꯑꯣꯏꯔꯁꯨ ꯃꯤ ꯎ ꯀꯣꯏꯅꯕ ꯃꯤꯗꯨ ꯃꯥꯗꯣ ꯑꯗꯨ ꯅꯨꯄꯥ ꯀꯨꯏꯅꯤ ꯑꯗꯨ ꯇꯧꯋꯦ ꯑꯗꯣꯕꯨꯗꯤ ꯍꯥꯏꯗꯦꯗꯅ ꯑꯩꯈꯣꯏꯁꯨ
ꯎꯝ ꯑꯗꯨꯒꯨꯝꯕ ꯅꯠꯇꯦ ꯑꯩꯍꯦꯛ ꯑꯩꯅ ꯍꯥꯏꯔꯗꯤ
ꯑꯣ ꯑꯇꯣꯞꯄꯁꯨꯅꯦ ꯑꯗꯨ ꯑꯣꯏꯔ ꯃꯤ ꯋꯥ ꯉꯥꯡꯕ ꯃꯤ ꯑꯗꯨꯁꯨ ꯑꯗꯨꯁꯨ ꯌꯥꯎꯋꯦ ꯀꯥꯏꯩꯅꯣ ꯑꯗꯨꯗ ꯑꯗꯨꯁꯨ ꯌꯥꯎꯋꯦ ꯀꯩꯅꯣ
ꯂꯣꯏꯅ ꯋꯥꯔꯦ ꯑꯦ ꯌꯥꯎꯔꯦ ꯃꯤ ꯋꯥ ꯉꯥꯡ
ꯃꯥꯔꯦ ꯌꯥꯝ ꯋꯥꯕ ꯃꯥꯂꯤꯗ ꯄꯊꯥꯔꯣ
ꯀꯩꯅꯣ ꯆꯥꯕꯒꯤꯅꯦ ꯑꯩꯗ ꯆꯣꯀꯣ ꯆꯥꯕ
ꯌꯥꯝ ꯆꯥꯏꯀꯣ ꯃꯤꯗꯤ ꯑꯆꯥꯄꯣꯒ ꯆꯥꯕ ꯐꯪꯗꯦ ꯑꯩꯗꯤ
ꯑꯩꯅ ꯀꯩꯅꯣ ꯆꯥ ꯊꯛꯅꯕ ꯀꯩꯅꯣ ꯑꯌꯨꯛꯀꯤ ꯑꯝ ꯑꯗꯨꯝ ꯀꯩꯅꯣ ꯆꯥꯅꯕꯒꯤꯀꯣ ꯑꯩꯅ ꯂꯩꯕꯅꯤꯗ
ꯌꯥꯔꯦ ꯁꯥꯏꯕ ꯂꯣꯏꯔꯒ ꯉꯥꯡꯪꯂꯛꯑꯣ
ꯑꯁ ꯉꯥꯡꯅꯤꯡꯕꯅ ꯉꯥꯡꯅꯤꯡꯕꯅ ꯀꯩꯅꯣꯅꯦ ꯅꯪꯁꯨ ꯑꯗꯨꯃꯥꯏꯅ ꯍꯥꯏꯔꯛꯄ꯭ꯔꯅꯦ
ꯎꯝ ꯇꯥꯕꯗ ꯌꯥꯝ ꯅꯨꯡꯉꯥꯏꯔꯦ ꯁꯥꯏꯔꯒ ꯅꯠꯇꯦ ꯃꯊꯪꯗ ꯆꯤꯡꯉꯝꯁꯦ ꯍꯥꯏꯔꯒ ꯐꯣꯟ ꯇꯧꯔꯛꯑꯣ
ꯍꯣꯏ ꯇꯧꯔꯛꯀꯦ ꯂꯩꯕ ꯂꯩꯔꯝꯒꯅꯤ ꯑꯩꯁꯦ ꯑꯩꯗꯥ ꯅꯍꯤꯟ ꯍꯥꯟꯅꯒꯤ ꯍꯥꯟꯅ ꯑꯦꯛꯖꯥꯝ ꯊꯥꯕꯗꯣ ꯑꯗꯨꯒ ꯂꯩ ꯂꯩꯔꯝꯕ ꯆꯤꯡꯉꯝꯗꯣ ꯂꯩ ꯂꯩꯌꯦꯕ ꯑꯩꯉꯣꯟꯗ
ꯎꯝ
ꯍꯧꯖꯤꯛ ꯐꯥꯎ ꯑ ꯂꯣꯏꯈꯤꯕꯁꯦ ꯑꯩꯈꯣꯏ ꯍꯟꯗꯛ ꯀ꯭ꯂꯥꯁ ꯂꯣꯏꯈꯤꯕ ꯃꯇꯝꯗ ꯈꯛꯇ ꯂꯣꯏꯈꯤꯕꯅꯦ ꯑꯗꯨꯝ ꯊꯝꯃꯒ ꯂꯩꯕꯗꯣ ꯑꯩꯗꯣ ꯁꯨꯝꯌꯥꯡ ꯌꯦꯡꯗ꯭ꯔꯕ ꯑꯃꯨꯛ ꯑꯗꯩ ꯑꯇꯣꯞꯄꯗ ꯊꯝꯕꯒꯤꯀꯣ
ꯎꯝ
ꯑꯗꯨꯒꯤ ꯂꯧꯊꯣꯛꯄꯗ ꯌꯥꯝ ꯂꯩꯔꯝꯕꯅꯦ ꯇꯔꯨꯛ ꯇꯔꯦꯠ ꯇꯔꯥ ꯍꯥꯏꯕꯗꯤ ꯇꯔꯥꯒꯨꯝꯕ ꯁꯨꯔꯝꯒꯅꯤꯗ
ꯎꯝ
ꯍꯦꯛ ꯆꯠꯊꯣꯛꯧꯕꯗ ꯆꯤꯡꯉꯝ ꯈꯛꯇ ꯑꯗꯨꯝ ꯂꯩꯕꯒꯦꯀꯣ
ꯎꯝ
ꯏꯟꯖꯝ ꯊꯥꯕꯗ ꯁꯥꯏꯔꯒ ꯆꯥꯅꯕꯅꯦꯅꯧ ꯊꯥꯅꯕꯅꯦꯅ ꯈꯔ ꯀꯣꯛ ꯇꯣ
ꯎꯝ
ꯈꯔ ꯆꯦꯟꯍꯟꯒꯦ ꯇꯧꯕꯅꯦꯕ
ꯑꯩꯣꯏ ꯉꯥꯅꯨꯁꯤꯁꯨ ꯍꯨꯏꯅ ꯂꯣꯏꯅ ꯆꯠꯊꯣꯛꯈꯤꯕ ꯃꯥꯜꯂꯦ ꯑꯃꯠꯇ ꯉꯥꯏꯔꯦ ꯍꯨꯏ ꯃꯌꯥꯝꯁꯤꯅ
ꯈꯔ ꯆꯥꯎꯕ ꯂꯩꯔꯝꯃꯒꯅꯤ ꯅ ꯑꯗꯨ ꯑꯣꯏꯔꯁꯨ
ꯍꯨꯏ ꯃꯌꯥꯝ ꯂꯥꯛꯑꯦ ꯑꯁ